ꯇꯥꯏꯌꯦ ꯇꯥꯔꯒ ꯂꯩꯔꯦ꯫
ꯑ
ꯑꯥ ꯈꯛꯇ ꯍꯥꯏꯔꯒ ꯂꯣꯏꯔꯒꯦ ꯍꯥꯏꯕ꯭ꯔꯣ ꯑꯩꯗꯤ ꯄꯤꯔꯌꯦꯅ ꯀꯔꯤꯔ
ꯀꯩꯨꯝꯕ ꯑꯩꯅ ꯍꯥꯏꯕ ꯁꯦꯔꯤꯌꯦꯜꯒꯤ ꯃꯃꯤꯡꯗꯣ ꯗ ꯃꯣꯗꯔꯟ ꯆꯦꯐ ꯍꯥꯏꯕꯗꯣ ꯈꯪꯕ꯭ꯔꯥ ꯗ ꯃꯣꯗꯔꯟ ꯆꯦꯐ
ꯣꯟ ꯑꯦꯄꯦꯇꯤꯌꯝ ꯍꯥꯏ ꯖꯁꯇꯤꯗꯔ
ꯑꯗꯨ ꯑꯣꯏꯔꯝꯃꯅꯤ
ꯀꯀ꯭ꯔꯤꯔꯥ ꯑ ꯍꯦꯔꯣꯋꯟꯗꯨꯣꯅꯀ꯭ꯔꯤꯔꯥ ꯑꯥ ꯑꯦꯟꯁꯤꯌꯥꯟ ꯇꯥꯟꯗ ꯑꯃꯨꯛ
ꯍꯣꯏ ꯍꯣꯏ ꯍꯣꯏ ꯍꯣꯏ ꯍꯣꯏ ꯍ ꯑ ꯑꯗꯨꯗꯨꯅꯦꯅ ꯍꯥꯟꯅ ꯎꯝ ꯑꯗꯨꯗꯅꯦ ꯑꯩꯅ ꯍꯥꯏꯕꯗ
ꯑꯩꯍ ꯉꯥꯏꯈꯣ ꯑꯩꯒꯤ ꯗꯤꯂꯤꯚꯔꯤ ꯀꯣ ꯇꯧꯔꯛꯑꯦ ꯉꯥꯏꯈꯣ
ꯍꯣꯏ ꯍꯣꯏ ꯍꯣꯏ ꯀꯥꯏꯗꯦ ꯀꯥꯏꯗꯦ ꯑꯩ ꯊꯝꯃꯦꯀꯣ ꯑꯗꯨꯗꯤ ꯊꯕꯣ ꯇꯥꯔꯕ ꯎꯝ ꯍꯂꯣ ꯇꯄꯣ